ꯏꯌꯥꯝꯕ ꯍꯩꯀꯥꯟꯁꯨ
ꯅꯪꯕꯨ ꯀꯃꯥꯏ ꯀꯃꯥꯏꯅ ꯇꯧꯔꯤꯒꯦꯅꯦ
ꯑꯩꯁꯤ ꯑꯁꯨꯝ ꯂꯩꯔꯤꯌꯦ ꯍꯟꯗꯛꯁꯤ ꯍꯟꯗꯛ ꯃꯔꯛ ꯁꯤ ꯑꯀꯣꯏꯕꯝ ꯀꯣꯏꯕ ꯂꯥꯡꯕ ꯍꯦꯛꯇ ꯁꯤꯟꯖꯤꯔꯅ ꯇꯧꯕꯅꯦꯁꯨ ꯌꯥꯎ ꯃꯃꯥꯡꯗ ꯍꯥꯏꯗꯤ ꯃꯃꯥꯡꯗ ꯃꯌꯥꯝ ꯄꯨꯟꯈꯤꯕꯅꯤꯅ ꯏꯌꯥꯝꯕꯁꯨ ꯌꯥꯎꯅꯕ ꯑꯩꯅ ꯍꯧꯗꯣꯛꯀꯦꯅ ꯁꯨꯝ ꯇꯧꯔꯝꯃꯤꯅꯦ ꯌꯥꯝꯕꯨ ꯌꯥꯝꯕ ꯁꯪꯕ꯭ꯔꯣ
ꯑꯩꯁ ꯍꯨꯖꯤꯛꯀꯥꯟꯖꯦ ꯆꯤꯟꯕꯨꯗꯤ ꯆꯤꯜꯂꯦ ꯑꯗꯣ ꯃꯌꯥꯝ ꯄꯨꯟꯖꯦ ꯍꯥꯏꯔꯗꯤ ꯑꯗꯨꯝ ꯌꯥꯅꯕ ꯑꯗꯨꯝ
ꯂꯧꯁꯤꯟꯕ ꯉꯝꯗꯕ
ꯄꯥꯝꯃꯤꯕꯅꯤꯅꯦ
ꯎꯝ ꯀꯨꯏꯔꯦꯕ ꯄꯨꯟꯒꯤꯗꯕ ꯍꯥꯏꯗꯤ ꯊꯦꯡꯅꯒꯤꯗꯕ ꯃꯃꯥꯡ ꯃꯃꯥꯡꯗ ꯊꯦꯡ ꯇꯦꯜ ꯂꯩꯉꯥꯏꯗ ꯄꯨꯟ ꯄꯨꯟ ꯂꯩꯩꯃꯤ ꯌꯨꯝ ꯌꯨꯝ ꯂꯩꯃꯤꯟꯅꯒꯤꯕꯗꯩꯗꯤ ꯐꯪ ꯐꯪꯅꯒꯤꯗ꯭ꯔꯦ ꯀꯣꯏꯕ ꯂꯥꯡꯕꯁꯨ ꯄꯨꯟ ꯄꯨꯟ ꯆꯠꯄꯁꯨ ꯂꯧꯁꯤꯟꯕ ꯉꯝꯗꯕ ꯀꯣꯏꯕ ꯂꯥꯡꯕ ꯈꯔ ꯆꯠꯁꯦꯅ
ꯌꯥꯏꯅꯦ ꯌꯥꯏꯅꯦ ꯆꯠꯂ ꯂꯣꯏꯔꯦ ꯀꯩꯅꯣ
ꯍꯧꯖꯤꯛꯀꯥꯟ ꯌꯨꯝ ꯂꯩꯕꯗꯩ ꯀꯣꯏꯕ ꯂꯥꯡꯕ ꯑꯝꯇ ꯆꯠꯇ꯭ꯔꯕꯣ ꯏꯌꯥꯝꯕꯕꯣ
ꯀꯩꯁꯨ ꯊꯣꯏꯗꯣꯛꯄ ꯆꯠꯇ꯭ꯔꯦꯗ ꯍꯧꯖꯤꯛꯀꯥꯟꯗꯤ ꯀꯔꯤ ꯍꯥꯏꯅꯤ
ꯂꯧꯁꯤꯟꯕ ꯉꯝꯗꯕ
ꯄꯪꯂꯩꯩꯗ ꯁꯨꯝ ꯂꯩꯔꯦ ꯌꯨꯝꯒꯤ ꯊꯕꯛ ꯏꯪꯈꯥꯡ ꯈꯔ ꯇꯧ ꯃꯅꯥ ꯃꯁꯤꯡ ꯈꯔ ꯊꯥꯕ ꯈꯔ ꯌꯥꯎ ꯉꯥ ꯅꯨꯡꯒꯨꯝꯕ ꯈꯔ ꯁꯦꯟꯅ ꯐ꯭ꯔꯥꯝ ꯅꯨꯡ ꯈꯔ ꯁꯦꯟꯅ ꯑꯗꯨꯝ ꯇꯧ ꯂꯩꯔꯤꯁꯤꯅꯤꯅꯦ ꯅꯣꯏꯒꯤꯗꯤ ꯌꯨꯝ ꯅꯨꯡ ꯐꯥꯝ ꯅꯨꯡ ꯂꯩꯇꯕ꯭ꯔꯣ
ꯑꯦ ꯐꯥꯝ ꯅꯨꯡꯗꯤ ꯂꯩꯇꯦ ꯑꯗꯣ ꯍꯤꯡꯒꯣꯜꯗꯤ ꯈꯔ ꯆꯥꯎꯋꯦ ꯑꯗꯨꯝ ꯄꯣꯠ ꯆꯩ ꯈꯔ ꯊꯥꯔ ꯈꯣꯠꯄ ꯑꯗꯨꯝ ꯂꯩꯔꯦ ꯑꯗꯨꯒ ꯑꯗꯨꯝ ꯇꯩꯁꯤꯜꯂꯛꯄꯁꯨ ꯅꯨꯡꯉꯥꯏꯇꯅ ꯌꯨꯝꯗ ꯑꯗꯨꯝ ꯑꯗꯨꯝ ꯂꯩꯁꯟꯕꯗꯨ ꯅꯨꯡꯉꯥꯏꯇꯦꯗꯅ ꯗꯨꯅ ꯏ ꯏꯌꯥꯝꯕꯗ ꯍꯧꯔꯤꯁꯤꯅꯤ ꯀꯣꯏꯕ ꯀꯣꯏꯕ ꯂꯥꯡꯕ ꯈꯔ ꯆꯠꯊꯣꯛꯁꯤ ꯕꯁꯁꯦ ꯁꯨꯝ ꯌꯨꯝ ꯂꯩꯁꯟꯕꯗꯣ ꯁꯨꯝ ꯀꯩꯅꯣꯝ ꯇꯧꯈꯠꯂꯛꯑꯦꯅ ꯁꯨꯝ ꯍꯥꯏꯗꯤ ꯕꯤꯕꯨꯂꯥ ꯁꯨꯝ ꯆꯨꯁꯤꯜꯂꯦꯅ ꯂꯧꯁꯤꯟꯕ ꯉꯝꯗꯕ ꯂꯧꯁꯤꯟꯕ ꯉꯝꯗꯕ ꯂꯧꯁꯤꯟꯕ ꯉꯝꯗꯕ ꯑꯥ ꯂꯧꯁꯤꯟꯕ ꯉꯝꯗꯕ ꯑꯗꯨ ꯏꯌꯥꯝꯕ ꯀꯣꯏꯕꯁꯤ ꯏꯌꯥꯝꯕ ꯍꯣꯏꯅꯁꯨ ꯃꯐꯝꯗꯨ ꯈꯤꯇꯪ ꯈꯪꯉꯦꯅ ꯑꯍꯨꯝ ꯍꯧ ꯄꯅꯦ ꯃꯣꯏ ꯏꯃꯥꯟꯅꯕ ꯈꯔꯁꯨ ꯃꯣꯏꯁꯨ ꯌꯥꯎꯒꯦ ꯈꯣꯠꯀꯦ ꯑꯗꯨꯝ ꯍꯥꯏ ꯑꯗꯨ ꯃꯥꯒꯁꯨ ꯌꯥꯝ ꯃꯣꯏꯅ ꯑꯗꯨꯝ ꯍꯪꯒꯦ ꯇꯧꯔꯝꯗꯥꯏꯗ ꯑꯗꯨꯝ ꯍꯌꯥꯝꯕ ꯍꯣꯏꯅ ꯌꯥꯕ ꯃꯐꯝꯗꯤ ꯀꯥꯏ ꯀꯥꯏ ꯂꯧꯁꯤꯟꯕ ꯉꯝꯗꯕ
ꯍꯧꯖꯤꯛꯀꯥꯟꯗꯤ ꯀꯣꯏꯕꯖꯦ ꯑꯩꯈꯣꯏꯒꯤ ꯃꯐꯝꯖꯦ ꯑꯦꯁ ꯑꯩꯁꯨ ꯆꯠꯈꯤꯗꯕ ꯀꯨꯏꯔꯃꯤꯅ ꯅꯍꯥꯋꯥꯏꯗꯤ ꯈꯔ ꯀꯣꯏꯔꯝꯃꯦ ꯑꯗꯣ
ꯂꯧꯁꯤꯟꯕ ꯉꯝꯗꯕ
ꯍꯧꯖꯤꯛꯀꯥꯟꯗꯤ ꯌꯥꯝ ꯀꯣꯏꯕ ꯈꯣꯠꯄꯖꯦ ꯇꯧꯗ꯭ꯔꯃꯤꯅꯅꯦ
ꯎꯝ
ꯀꯣꯏꯕ ꯂꯥꯡꯁꯨ ꯀꯌꯥ ꯆꯠꯈꯤꯗ꯭ꯔꯦꯕ ꯑꯗꯨꯅ ꯃꯐꯝ ꯅꯨꯡꯉꯥꯏꯕ ꯀꯩꯗꯧꯕꯖꯦ ꯀꯌꯥ ꯈꯪꯗꯦ ꯑꯗꯣ ꯆꯠꯁꯦ ꯍꯥꯏꯗꯤ ꯍꯧꯖꯤꯛꯇꯤ ꯑꯁ ꯑꯥꯏꯖꯤ ꯂꯩꯕ ꯑꯗꯒꯤ ꯐꯦꯁꯕꯨꯛ ꯂꯩꯕ ꯃꯌꯥꯝꯁꯤꯗ ꯀꯣꯏꯐꯝ ꯀꯣꯏꯐꯝ ꯉꯥꯛꯇ ꯊꯥꯒꯠꯂꯛꯑꯅꯤꯗ ꯆꯠꯁ ꯍꯥꯏꯕ ꯃꯇꯝꯗ ꯀꯧꯏ ꯊꯤꯔ ꯀꯧꯏ ꯒ ꯅꯨꯡꯉꯥꯏꯗꯕ ꯌꯦꯡꯉ ꯀꯣꯛ ꯆꯠꯍꯜꯂꯣꯏꯔꯦꯗ
ꯑꯗꯨ ꯍꯧꯖꯤꯛꯀꯥꯟꯁꯤ ꯌꯥꯝꯕꯅ ꯁꯪꯒꯤ ꯃꯇꯝꯁꯦ ꯀꯃ ꯀꯥꯟꯗ ꯁ ꯌꯥꯝ
ꯃꯇꯝꯗꯤ ꯑꯗꯨꯝ ꯆꯜꯂꯦ ꯑꯗꯝ ꯏꯅꯥꯎꯏ ꯑꯣꯏꯅ ꯌꯥꯏ ꯍꯥꯏꯕ ꯃꯇꯝꯗꯨ ꯑꯗꯨꯝ ꯁꯤꯜꯂꯛꯑꯣ ꯑꯗꯨꯒ ꯌꯥꯅꯕ ꯑꯗꯨꯝ ꯇꯧꯔ ꯂꯣꯏꯔꯦ ꯀꯩꯅꯣ
ꯂꯧꯁꯤꯟꯕ ꯉꯝꯗꯕ ꯎꯝ ꯑꯗꯨꯗꯤ ꯆꯠꯄꯖꯦ ꯑꯗꯨ ꯁꯟꯗꯦꯒꯨꯝꯕ ꯑꯣꯏꯅ ꯃꯌꯥꯝꯖꯨ ꯁꯪꯕ ꯑꯗꯒꯤ ꯌꯥꯝꯅꯁꯨ ꯌꯥꯅꯕ ꯁꯟꯗꯦꯁꯨ ꯑꯣꯏꯅ ꯆꯠꯂꯁꯤ ꯍꯟꯗꯛ ꯍꯟꯗꯛ ꯂꯥꯛꯏꯕ ꯍꯟꯗꯛꯀꯤ ꯁꯟꯗꯦ ꯎꯝ ꯁꯥꯏꯗꯁꯨꯝ ꯆꯠꯂꯁꯤ ꯌꯥꯕ ꯅꯠꯇ꯭ꯔꯣ ꯏꯌꯥꯝꯕ
ꯌꯥꯏꯌꯦ ꯌꯥꯏꯌꯦ ꯁꯟꯗꯦ ꯁꯇꯔꯗꯦ ꯇ꯭ꯔꯗꯦ ꯁꯟꯗꯦ ꯁ꯭ꯋꯥꯏꯒꯨꯝꯕ ꯗ ꯁꯤꯜꯂꯣ ꯑꯗꯨꯒ
ꯎꯝ
ꯑꯗꯨꯝ ꯇꯧꯔꯁꯦ
ꯑꯗꯨꯝ ꯏꯌꯥꯝꯕ ꯍꯩ ꯃꯃꯥꯡꯗ ꯑꯩꯈꯣꯏꯒꯤ ꯄꯨꯜꯂꯝꯕ ꯑꯗꯨꯝ ꯏꯌꯥꯝꯕ ꯑꯇꯩ ꯑꯇꯣꯞꯄꯁꯨ ꯑꯗꯨꯝ ꯍꯥꯏꯔꯒ ꯑꯗꯨꯝ ꯍꯥꯏꯔꯒꯁꯨ ꯌꯥꯏ ꯑꯗꯨꯝ ꯑꯩꯅ ꯂꯥꯔꯣ ꯄꯨꯟꯅ ꯂꯩꯃꯤꯟꯅꯔꯒ ꯂꯅ ꯆꯥꯃꯤꯟꯅ ꯊꯛꯃꯤꯟꯅꯗꯕ ꯌꯥꯝ ꯍꯔꯥꯎ ꯍꯔ ꯂꯩꯕꯗꯨ ꯅꯨꯡꯉꯥꯏꯕꯅꯤ ꯑꯗꯨꯗ ꯀꯣꯏꯕꯁꯨ ꯈꯨꯝ ꯆ ꯆꯠꯁꯦ ꯍꯥꯏꯐꯦꯠ ꯑꯌꯥꯝꯕ ꯑꯣꯏꯅ ꯈꯤꯇꯪ ꯍꯥꯏꯔꯨꯔꯅꯦ ꯑꯌꯥꯝꯕ ꯑꯣꯏꯅ ꯅꯝꯕꯔ ꯌꯥꯎꯔꯝꯒꯅꯤ
ꯍꯥꯏꯒꯦꯅꯦ ꯍꯥꯏꯒꯦꯅꯦ ꯑꯗꯨꯝꯕ ꯈꯔ ꯅꯨꯡꯉꯥꯏ ꯅꯨꯡꯉꯥꯏ ꯈꯔ ꯌꯦꯡꯉ ꯌꯦꯡꯉꯒ ꯆꯠꯂ ꯂꯣꯏꯔꯦꯅ ꯀꯩꯅꯣ ꯑꯗꯨꯒꯤꯕꯨ ꯄꯣꯔꯁꯨ ꯀꯩꯀꯣ
ꯎꯝ ꯍꯣꯏ ꯏꯌꯥꯝꯕꯗꯗꯤ ꯑꯩꯁꯨ ꯒ꯭ꯔꯨꯞꯇꯨ ꯍꯟꯗ ꯑꯩꯈꯣꯏ ꯀꯣꯏ ꯆꯠꯄ ꯇꯧꯅꯕꯒꯤ ꯍꯥꯏꯗꯤ ꯑꯗꯨꯝ ꯃꯔꯛ ꯃꯔ ꯀꯣꯏꯅ ꯍꯣꯠꯅꯕꯒꯤ ꯒ꯭ꯔꯨꯞꯁꯦ ꯑꯃ ꯁꯦꯝꯖꯤꯜꯂꯛꯑꯒꯦ ꯑꯩꯈꯣꯏ ꯃꯌꯥꯝ ꯇꯧꯔꯒ ꯍꯥꯏꯗꯤ ꯑꯩꯅ ꯁꯨꯝ ꯁꯦꯝꯃꯛꯑꯒꯦ ꯑꯗꯨꯝ ꯀꯌꯥꯝꯕꯅ ꯍꯥꯞꯇꯕ ꯈꯣꯠꯇꯕꯅꯤ ꯑꯗꯨꯝ ꯃꯃꯥꯡꯗ ꯄꯨꯜꯂꯝꯕ ꯃꯤꯁꯤꯡꯗ ꯑꯗꯨꯝ ꯍꯥꯞꯆꯤꯜꯂꯛꯑꯣ ꯏꯌꯥꯝꯕꯒꯤ ꯂꯩꯕ ꯅꯝꯕꯔꯁꯤꯡꯗꯣ꯫ ꯁꯨꯝꯃꯥꯏꯅ ꯑ ꯇꯧꯔ ꯆꯠꯁꯦ
ꯍꯣꯏꯅꯦ ꯍꯣꯏꯅꯦ ꯑꯩ ꯑꯩꯉꯣꯟꯗꯁꯨ ꯑꯦꯃꯤꯟ ꯄꯤꯔꯛꯑꯣ ꯑꯗꯨꯒ꯫
ꯎꯝ꯫
ꯑꯩꯁꯨ ꯍꯥꯞꯄꯛꯑꯒꯦ ꯆꯠꯄ ꯍꯥꯏꯗꯤ꯫ ꯆꯠꯄꯅꯦꯅ ꯌꯥꯗꯕ ꯃꯤꯉꯩꯗꯤ ꯍꯥꯞꯄꯛꯑꯅꯨ ꯍꯥꯏꯗꯤ ꯃꯣꯏꯁꯨ ꯑꯃꯨꯛ ꯒ꯭ꯔꯨꯞ꯫ ꯑꯝ ꯊꯥꯅꯕ ꯈꯣꯠꯅꯕ ꯅꯨꯡꯉꯥꯏꯔ ꯆꯠꯄ ꯑꯌꯥ ꯑꯌꯥꯕ ꯍꯥꯟꯅ ꯐꯣꯟ ꯇꯧꯔꯒ ꯌꯦꯡꯉꯒꯀꯣ꯫ ꯌꯥꯒꯗꯧꯕ ꯃꯤꯗꯨꯇ ꯍꯥꯟꯅ ꯍꯥꯞꯄꯁꯦꯕ
ꯎꯝ
ꯑꯗꯨꯒ ꯆꯠꯅꯕ ꯇꯧꯔꯁꯦ
ꯈꯪꯗꯦ ꯃꯐꯝꯁꯤ ꯃꯥ ꯐꯖ ꯐꯖꯕꯕꯨꯗꯤ ꯊꯥꯒꯠꯂꯤ ꯑꯗꯣ ꯒꯤꯌꯦꯟ ꯇꯥꯕ ꯑꯃ ꯃꯌꯥꯝ ꯍꯥꯏꯗꯤ ꯒ꯭ꯔꯨꯞꯇꯨ ꯁꯦꯝꯃꯀꯥꯟꯗ ꯏꯌꯥꯝꯕ ꯍꯣꯏ ꯈꯅꯔꯒ ꯑꯗꯨꯝ꯫ ꯀꯔꯝꯕ ꯆꯠꯁꯦꯒꯦ ꯀꯔꯝꯕ ꯐꯖꯒꯦꯅ ꯈꯜꯂꯒ ꯑꯗꯨꯝ ꯆꯠꯅ ꯆꯠꯃꯤꯟꯅꯔꯁꯦ ꯏꯌꯥꯝꯕ
ꯌꯥꯏꯌꯦ ꯌꯥꯏꯌꯦ ꯑꯗꯨꯃꯥꯏꯅ ꯆꯠꯊꯣꯛꯑꯁꯦ
ꯑꯩ ꯀꯣꯕ ꯆꯠꯂꯦꯅ ꯎꯝ꯫
ꯨ ꯌꯨꯝꯒꯤ ꯊꯕꯛ ꯏꯪꯈꯥꯡ ꯀꯩꯁꯨ ꯊꯣꯏꯗꯣꯛꯄ ꯇꯧꯗ꯭ꯔꯕꯣ꯫
ꯊꯕꯛ ꯏꯪꯈꯥꯡꯁꯤ ꯄꯥꯛ ꯂꯩꯇ꯭ꯔꯦ ꯍꯥꯏꯗꯤ ꯂꯣꯏꯁꯤꯜꯂꯛꯑꯦꯕ ꯑꯌꯥꯝꯕꯅ ꯍꯥꯏꯗꯤ꯫ ꯍꯤꯡꯒꯣꯟ ꯀꯣꯏꯕ ꯃꯇꯝ ꯉꯥꯏꯔꯤ ꯃꯇꯝꯗꯣ ꯍꯥꯏꯗꯤ ꯂꯣꯏꯁꯤꯜꯂꯦ ꯍꯥꯏꯕꯗꯤ ꯑꯌꯥꯝꯕ ꯍꯥꯏꯔꯛꯑꯦ ꯇꯧꯗꯧ ꯈꯣꯠꯇꯧꯕꯅ ꯂꯣꯏꯔꯦ ꯑꯗꯨꯗꯒꯤ ꯊꯥꯗꯨ ꯈꯨꯟꯗꯨꯕꯨ ꯈꯠꯅ ꯌꯥꯝ ꯍꯨꯟꯒꯦ ꯈꯔ꯫ ꯀꯣꯏꯗꯣꯝ ꯑꯃ ꯂꯩ ꯌꯦꯡꯒꯣꯟ ꯈꯔ ꯈꯥꯔꯒ ꯍꯨꯟꯕꯅꯤ꯫ ꯑꯗꯨꯒ ꯑꯗꯨꯝ ꯈꯔ ꯂꯩꯁꯤ ꯍꯨꯜꯂꯒ ꯑꯗꯨꯝ ꯁꯟꯗꯦꯗ ꯑꯗꯨꯝ ꯁꯟꯗꯦꯒꯤ ꯃꯃꯥꯡꯗ꯫ ꯁꯇꯔꯗꯦꯒꯨꯝꯕꯨꯝꯕ ꯂꯣꯏꯔꯅꯤꯅ ꯑꯩꯅ ꯑꯗꯨꯝ ꯈꯟꯕ ꯑꯗꯨ ꯂꯣꯏꯔ ꯂꯣꯏꯕꯒ꯫ ꯁꯟꯗꯦꯁꯤꯁꯨ ꯑꯗꯨꯝ ꯂꯣꯏꯁꯨ ꯁꯪꯉꯤ ꯍꯥꯏꯒꯤ ꯃꯇꯝꯁꯤꯗ꯫ ꯀꯣꯏꯊꯣꯛꯇꯅ ꯈꯔ ꯐꯠꯇꯅ ꯃꯄꯥꯟ ꯃꯄꯥꯟ ꯊꯣꯛ꯫ ꯇꯧꯁꯦꯅ ꯈꯟꯕ ꯈꯜꯂꯛꯄꯗꯨꯗ ꯏꯌꯥꯝꯕꯗ ꯃꯃꯥꯗ ꯄꯨꯟꯒꯤ ꯅꯨꯡꯉꯥꯏꯈꯤꯅꯤ ꯌꯥꯝꯕꯩ ꯍꯔꯥꯎ ꯍꯔꯥꯎ ꯄꯨꯟꯈꯤꯅꯤ꯫ ꯃꯤꯁꯤꯡꯗ ꯍꯥꯏꯗꯤ ꯑꯗꯨꯃꯥꯏꯅ ꯇꯧꯔꯛꯄꯅꯦꯗ ꯏꯌꯥꯝꯕꯗ
ꯌꯥꯏ ꯌꯥꯏ ꯆꯠꯂ ꯂꯣꯔꯦ ꯀꯩꯅꯣ ꯀꯣꯜ
ꯍꯧꯖꯤꯛꯀꯥꯟ ꯆꯤꯜꯂꯦ ꯍꯥꯏꯔꯤꯕ ꯊꯕꯛꯁꯤ ꯀꯩꯀꯩꯅꯣꯕꯨ ꯆꯤꯜꯂꯦꯁ ꯍꯥꯏꯗꯤ ꯌꯥꯝꯕꯈꯤ ꯊꯕꯛꯁꯦ꯫ ꯍꯥꯏꯗꯤ ꯏꯣꯟꯒꯤ ꯀꯩ ꯀꯣꯏꯕ ꯀꯕ
ꯌꯨꯝꯒꯤ ꯊꯕꯛ ꯏꯪꯈꯥꯡ ꯍꯥꯏꯗꯤ꯫
ꯐꯥꯝ ꯂꯩꯕ ꯍꯥꯏꯁꯤꯁꯨ ꯍꯥꯏꯗꯤ꯫ ꯑꯦꯛ ꯁꯦꯟꯅꯗ ꯌꯥꯗꯦꯗ ꯑꯗꯩ ꯏꯃꯥ ꯏꯄꯥꯅ ꯄꯥꯈꯣꯟ ꯅꯨꯡꯈꯣꯟ ꯑꯃ ꯑꯃ ꯍꯦꯛꯇ ꯍꯥꯏꯔꯛꯀꯅꯤ ꯑꯗꯨꯁꯨ ꯍꯦꯛ ꯇꯧꯗ ꯌꯥꯗꯦꯗꯣ ꯑꯗꯨꯒꯨꯝꯕ ꯈꯔ꯫ ꯇꯧꯕꯗꯒꯤ ꯑꯃ ꯈꯔ ꯇꯧ꯫ ꯊꯕꯛꯁꯦ ꯃꯆꯦꯠ ꯃꯆꯦꯠ ꯑꯗꯨꯝ ꯄꯪꯂꯥꯛꯇ ꯂꯥꯛꯑꯦ ꯑꯗꯨꯅꯤ
ꯎꯝ ꯊꯕꯛ ꯏꯥꯞꯗ ꯆꯤꯟꯕ ꯊꯕꯛ ꯃꯇꯝꯅꯤꯅꯦ ꯑꯗꯨꯕꯨꯗꯤ ꯅꯨꯡꯁꯥꯒ ꯁꯥꯕꯅꯦ ꯑꯗꯣ ꯀꯣꯏꯕ ꯂꯥꯡꯕꯁꯦ ꯈꯪꯗꯦ ꯀꯃꯥꯏꯅꯕꯨ ꯇꯧꯕ ꯃꯐꯝ ꯑꯏꯪꯕ ꯖꯒꯥ ꯊꯤꯔꯒ ꯆꯠꯁꯦ
ꯑꯁ ꯑꯌꯤꯡꯕ ꯑꯣꯏꯅ ꯊꯤꯔꯁꯦ ꯑꯌꯤꯡꯕ ꯃꯐꯝ ꯆꯥꯕ ꯖꯒꯥ ꯌꯦꯡꯉꯒꯀꯣ ꯈꯔ ꯅꯨꯡꯉꯥꯏꯗꯧꯕ ꯍꯥꯏꯗꯤ ꯏꯁꯤꯡ ꯃꯥꯏꯁꯤꯡꯒ ꯂꯩꯕꯗꯣ ꯑꯩꯈꯣꯏ ꯆꯥꯛ ꯏꯁꯤꯡꯒ ꯆꯥ ꯂꯣꯏꯔꯒꯁꯨ
ꯏꯔꯣꯏ ꯈꯔꯣꯏꯗꯅ ꯁꯨꯞ ꯁꯥꯟꯅꯕ ꯌꯥꯕ ꯍꯥꯏꯇꯥꯔꯦ꯫ ꯑꯩꯈꯣꯏꯗꯤ ꯏꯔꯣꯏꯕꯁꯨ ꯈꯔ ꯄꯥꯝꯖꯩꯌꯦ ꯆꯥꯛ ꯏꯁꯤꯡ ꯇꯣꯛꯑꯕꯣ ꯏꯔꯣꯏ꯫ ꯑꯗꯨ ꯇꯧꯕꯁꯤꯁꯨ ꯈꯔ ꯅꯨꯡꯉꯥꯏꯗꯅ꯫
ꯎꯝ
ꯑꯗꯨꯃꯥꯏꯅ ꯂꯩꯕ ꯃꯐꯝ ꯑꯃ꯫ ꯍꯥꯟꯅ ꯃꯤꯁꯤꯡꯗꯣ ꯍꯥꯟꯅ ꯀꯝꯐꯥꯟ ꯇꯥꯁꯤꯜꯂꯒ ꯃꯣꯏ ꯃꯣꯏꯒꯤꯁꯨ ꯆꯠꯅꯤꯡꯕ꯫ ꯈꯨꯅꯤꯡ ꯃꯐꯝ ꯍꯥꯏꯕꯗꯨ ꯂꯩꯔꯝꯒꯅꯤ ꯌꯦꯡꯅꯔꯒ꯫ ꯑꯐꯕ ꯃꯐꯝ ꯑꯃ ꯌꯦꯡꯒꯦ ꯍꯦꯛꯇ ꯆꯠꯅꯕ ꯇꯧꯔ ꯂꯣꯏꯔꯦ ꯀꯩꯗ꯭ꯔꯣꯔꯒꯦ
ꯍꯣꯏ ꯃꯌꯥꯝ ꯈꯟꯅꯔꯒ ꯑꯗꯨꯝ ꯆꯠꯄ ꯌꯥꯕ ꯃꯐꯝ ꯊꯤꯔꯒ ꯆꯠꯂꯁꯤ
ꯌꯥꯌꯦ ꯏꯅꯥꯎꯅ ꯈꯔ ꯊꯕꯛ ꯈꯔ ꯀꯣꯝꯕ ꯃꯥꯜꯂꯦ ꯑꯗꯣ꯫ ꯅꯣ ꯐꯅꯅꯕ ꯑꯩ ꯏꯝꯃꯥꯟꯅꯕꯒ ꯊꯤꯡꯗꯣꯛꯈ꯭ꯔꯦ ꯅꯨꯡꯗꯥꯡꯗ ꯀꯩꯅꯣꯝꯃ ꯐꯖꯅ ꯐꯣ ꯅꯨꯡ ꯇꯧꯔꯒ ꯀꯅꯥ ꯀꯅꯥ ꯁꯪꯅꯔꯤꯅꯣ ꯈꯣꯠꯂꯤꯅꯣ ꯍꯪꯉꯒꯦ꯫
ꯑꯗꯨꯒ ꯒ꯭ꯔꯨꯞꯇꯨꯗ ꯅꯪ ꯁꯦꯝꯖꯤꯜꯂꯛꯑꯣ ꯑꯗꯨꯒ ꯒ꯭ꯔꯨꯞꯇꯣ꯫ ꯑꯩꯉꯣꯟꯗꯁꯨ ꯏꯃꯦꯟ ꯄꯤꯔꯛꯑꯣ ꯑꯗꯨꯒ ꯍꯥꯏꯗꯤ ꯑꯩꯅꯁꯨ ꯑꯩ ꯁꯪꯕꯉ ꯑꯩꯗꯣ ꯀꯔꯤ ꯍꯥꯏꯅꯤ ꯃꯣꯏꯁꯨ ꯁꯥꯟꯅꯕꯉꯩꯗꯣ ꯑꯗꯨꯝ ꯑꯗꯨꯃꯥꯏ꯫
ꯍꯣꯏ ꯏꯌꯥꯝꯕ ꯑꯗꯨꯁꯨ ꯏꯌꯥꯝꯕꯁꯨ꯫ ꯊꯕꯛ ꯏꯪꯈꯥꯡꯁꯨ ꯆꯤꯜꯂꯦ ꯍꯥꯏꯕꯅꯤꯅ ꯑꯩ ꯑꯌꯨꯛ ꯉꯟꯇꯥ ꯆꯠꯊꯣꯛꯑꯒ ꯈꯔ ꯉꯟꯅ ꯍꯥꯜꯂꯛꯄ ꯍꯥꯏꯑꯗꯨꯅꯤ
ꯅꯨꯃꯤꯠꯇꯨꯃꯗꯤ ꯑꯗꯨꯝ ꯐ꯭ꯔꯤ ꯑꯣꯏꯔꯗꯨꯝꯅꯤ ꯀꯩꯅꯣ ꯅꯣꯡ ꯐꯥꯗꯣꯛ ꯏꯅꯥꯎ ꯍꯣꯏ ꯀꯣꯟꯃꯕꯨ ꯀꯃꯥꯏꯅ ꯊꯕꯛ ꯆꯤꯜꯂꯦꯅ ꯑꯗꯨꯝ ꯊꯕꯛꯇꯣ ꯑꯗꯨꯝ ꯇꯣꯛꯂ ꯌꯥꯕꯁꯨ ꯅꯠꯇꯦ꯫ ꯅꯣꯡꯗꯨꯁꯨ ꯀꯣꯏꯊꯣꯛ ꯈꯣꯏꯠꯇꯣꯛꯇꯨꯅ ꯃꯥꯏꯅꯤꯡꯁꯦ ꯈꯔ ꯐ꯭ꯔꯦꯁ ꯑꯣꯏꯍꯟꯗ꯭ꯔꯗꯤ ꯀꯩꯅꯣ꯫
ꯎꯝ꯫ ꯈꯪꯗꯦ ꯍꯧꯖꯤꯛꯀꯥꯟꯁꯤ ꯀꯣꯏꯕ ꯌꯥꯎꯗ꯭ꯔꯗꯤ ꯑꯩ ꯂꯩꯐꯝ ꯆꯥꯐꯝꯐꯝ ꯈꯪꯗꯦ꯫ ꯫ ꯆꯥꯕ ꯈꯣꯠꯄ ꯁꯨꯔ ꯁꯨꯔꯁꯨ꯫ ꯁꯣꯏꯕ ꯍꯥꯏꯁꯤ ꯌꯥꯎꯗ ꯌꯥꯗꯦ ꯃꯤ ꯑꯣꯏꯕꯁꯤ꯫
ꯃꯥꯅꯤ꯫ ꯈꯔꯁꯨ ꯀꯣꯏꯊꯣꯛꯄꯁꯤꯅꯁꯨ ꯍꯦꯛ ꯃꯥꯏꯟꯅꯨꯡꯁꯦ ꯈꯔ ꯍꯦꯛ ꯐ꯭ꯔꯦꯁ ꯑꯣꯏꯗꯅ
ꯎꯝ꯫
ꯁꯨꯝ ꯌꯨꯝꯗ ꯁꯨꯝ ꯂꯣꯏꯁꯤꯟꯕꯁꯤꯁꯨ ꯋꯥꯈꯟꯁꯨ ꯀꯩꯁꯨ ꯊꯣꯛꯂꯛꯇꯦ ꯀꯣꯏꯕ ꯈꯣꯠꯄ ꯆꯠꯂꯒ ꯃꯥꯏꯟꯁꯨ ꯐ꯭ꯔꯦꯁ ꯑꯣꯏꯕ꯫ ꯄꯥꯝꯃꯤꯅꯤꯅꯦ ꯅꯣꯏꯅ ꯈꯔ ꯁꯤꯜꯂꯞ ꯈꯣꯠꯂꯞ ꯇꯧꯔꯤꯁꯦ ꯅꯨꯡꯉꯥꯏꯖꯔꯤꯅꯤꯅꯦ ꯗꯛ ꯄꯨꯟꯕꯕꯨ ꯀꯩꯅꯣꯅꯦ ꯅꯨꯡꯇꯤꯒꯤ ꯆꯠꯄꯁꯨ ꯅꯠꯇꯦ ꯆꯠꯂ ꯂꯣꯏꯔꯦ ꯀꯩꯅꯣ꯫
ꯎꯝ꯫ ꯑꯗꯨꯅꯦ ꯑꯗꯨꯅꯅꯦ ꯑꯩꯅ ꯒ꯭ꯔꯨꯞ ꯁꯦꯝꯁꯤꯅ ꯏꯌꯥꯝꯕ ꯒ꯭ꯔꯨꯞ ꯁꯦꯝꯃꯁꯦꯅ ꯑꯗꯨꯝ ꯍꯥꯏꯕꯗꯣ ꯏꯌꯥꯝꯕ ꯍꯣꯏꯔꯒꯁꯨ ꯄꯨꯟꯅꯤꯡ ꯑꯗꯨꯒ ꯂꯩꯔꯀꯥꯟꯗ ꯍꯥꯏꯐꯦꯠ ꯍꯥꯏꯗꯤ ꯍꯥꯏꯔꯛꯄ ꯌꯥꯏꯗꯅ ꯒ꯭ꯔꯨꯞꯇ ꯑꯗꯨꯝ ꯍꯥꯏꯅꯔꯒ ꯁꯨꯝ ꯑꯩꯈꯣꯏꯁꯦ ꯅꯁꯤꯡ ꯅꯨꯃꯤꯠ ꯑꯗꯨꯝ ꯇꯧꯔꯤꯁꯤ ꯈꯠꯁꯦ ꯍꯥꯏꯔꯛꯄ ꯌꯥꯅꯕꯅꯦꯕ꯫ ꯑꯉꯥꯡ ꯑꯣꯏꯔꯁꯨ ꯁꯦꯝꯖꯩꯁꯤꯕꯨ ꯁꯦꯝꯒꯦ ꯈꯥꯜꯂꯤꯁꯤ ꯀꯣꯏꯕꯩ ꯐꯣꯇꯣꯗꯨ꯫
ꯌꯥꯏ ꯌꯥꯏ ꯑꯗꯨꯝ ꯏꯅꯥꯎꯅ ꯐꯅꯤ ꯈꯟꯕꯗꯣ ꯑꯗꯨꯝ ꯇꯧꯔꯣ ꯑꯗꯨꯒ ꯎꯝ ꯍꯥꯏꯗꯤ ꯊꯨꯅ ꯑꯗꯨꯝ ꯍꯟꯇꯪ ꯁꯟꯗꯦꯕꯒꯤ ꯃꯅꯨꯡꯗ ꯆꯠꯅꯕ ꯃꯑꯣꯡ ꯑꯗꯨꯝ ꯇꯧꯔꯁꯦ꯫ ꯌꯥꯝꯅ ꯁꯥꯡꯊꯔꯒꯗꯤ ꯍꯦꯛꯇ ꯂꯥꯟꯁꯨꯦ ꯑꯗꯨꯝ ꯍꯦꯛꯇ ꯀꯥꯏꯔꯛꯦꯕ ꯍꯦꯛꯇ ꯑꯗꯨꯝ ꯑꯃꯅꯤ ꯈꯪꯗꯦ ꯑꯃꯅꯤ ꯈꯪꯗꯦ ꯍꯦꯛꯇ ꯑꯗꯨꯝ ꯂꯥꯛꯆꯜꯂꯒꯀꯣ
ꯎꯝ ꯑꯗꯨꯅꯤꯅꯦ ꯑꯩꯈꯣꯏ ꯂꯩꯃꯤꯟꯅꯩꯦ ꯏꯟꯇꯔ ꯄꯨꯟꯅ ꯂꯩꯃꯤꯟꯅꯩ ꯃꯇꯝꯗꯨꯁꯨꯅꯦ ꯆꯞ ꯃꯥꯟꯅꯩ ꯍꯥꯏꯗꯤ ꯆꯠꯁꯦꯅ ꯃꯌꯥꯝ ꯂꯦꯞꯅꯔꯒꯦ ꯍꯦꯛꯇꯦꯛꯇ ꯀꯨꯏꯁꯟꯒꯗꯤ ꯍꯦꯛꯇ ꯀꯥꯏꯗꯅ ꯈꯣꯠꯇꯅ ꯑꯗꯨꯝ ꯇꯧꯔꯤꯗꯣꯏꯅꯤꯅꯦ ꯑꯗꯨ ꯍꯔꯥꯎ ꯍꯔꯥꯎ ꯁꯨꯝ ꯄꯨꯜꯂꯒ ꯍꯥꯏꯗꯤ ꯅꯨꯡꯉꯥꯏꯅ ꯂꯩꯕꯗꯨ ꯐꯪꯗ꯭ꯔꯦꯕ ꯀꯨꯣꯛꯑꯦꯕ ꯍꯥꯏꯁ ꯂꯩꯃꯤ ꯒꯤꯗꯁꯤꯒꯤꯗꯤ ꯀꯣꯂꯦꯖ ꯑꯗꯨ ꯂꯣꯏꯁꯤꯟꯅꯈꯤꯗꯒꯤ ꯂꯣꯏꯁꯤꯜꯂꯛꯄꯗꯒꯤ ꯌꯨꯝꯗ ꯑꯗꯨꯝ ꯊꯕꯛ ꯏꯪꯈꯥꯡꯁ ꯑꯗꯨꯝ ꯆꯠꯅꯈꯤꯅꯤ ꯑꯩ ꯑꯩ ꯄꯨꯟꯈꯤꯗ꯭ꯔꯦ ꯍꯔꯥꯎ ꯍꯔꯥꯎ ꯅꯨꯡꯉꯥꯏꯅ ꯄꯨꯟꯕꯗꯣ ꯐꯪꯗ꯭ꯔꯣꯏꯅꯦ ꯁꯤꯀꯥꯟꯥꯁꯦ ꯑꯗꯨꯅ ꯄꯨꯟꯁꯦꯅ
ꯃꯥꯅꯦ ꯑꯗꯨꯃꯥꯏꯅ ꯈꯔ ꯍꯔꯥꯎ ꯍꯔꯥꯎ ꯄꯨꯟꯃꯤꯟꯅꯗ꯭ꯔꯗꯤ ꯁꯨꯝ
ꯎꯝ ꯎꯝ
ꯅꯣꯡ ꯇꯔꯨꯛ ꯄꯨꯟꯕ ꯍꯥꯏꯁꯤꯅ ꯍꯦꯛ ꯩꯅ ꯁꯨꯝ ꯃꯔꯤꯁꯦ ꯁꯨꯝ ꯑꯂ
ꯎꯝ
ꯂꯩꯅꯔꯝꯕ ꯃꯔꯤꯁꯦ ꯁꯨꯝ ꯅꯛꯁꯤꯟꯅꯕꯒꯤ ꯇꯥꯏꯞꯇ ꯀꯥꯎꯅꯗꯦꯗꯅ
ꯎꯝ
ꯍꯪ ꯑꯗꯨꯅꯤꯁꯦ ꯍꯥꯏ ꯍꯥꯏꯗꯤ ꯍꯧꯖꯤꯛꯀ ꯍꯥꯏ ꯃꯇꯝꯁꯦ ꯌꯥꯝꯅ ꯇꯧꯔꯦꯕ ꯍꯥꯏꯗꯤ ꯄꯥꯎ ꯐꯧꯅꯩ ꯑꯗꯨꯝ ꯂꯥꯛꯅ ꯑꯗꯨꯒꯤ ꯑꯗꯨꯝ ꯍꯥꯏꯗꯤ ꯂꯝꯕꯤ ꯂꯝꯈꯥꯗ ꯍꯈꯣꯏ ꯊꯦꯡꯅꯕꯕꯨꯗꯤ ꯑꯗꯨꯝ ꯍꯣꯡꯅꯔꯝꯕ ꯌꯥꯏ ꯑꯗꯣ ꯍꯧꯖꯤꯛꯀꯥꯟꯁꯤ ꯀꯣꯏꯕ ꯑꯗꯨꯝ ꯆꯠꯃꯟꯗ꯭ꯔꯅ ꯑꯩ ꯍꯧꯖꯤꯛ ꯑꯩꯗꯤ ꯄꯥꯎ ꯐꯥꯎꯃꯟ ꯇꯧꯔꯗꯤ ꯑꯩ ꯂꯝꯕꯤꯗ ꯀꯥꯏꯒ ꯊꯦꯡꯅꯕꯗꯧꯔ ꯉꯍꯥꯛꯛꯇꯪ ꯏꯟꯈꯠꯂꯒ ꯎ ꯀꯥꯏꯅ ꯍꯥꯏꯐꯦꯠ ꯏꯜꯂꯅ ꯈꯣꯠꯇꯅ ꯑꯗꯨꯝ ꯇꯧꯔꯒ ꯑꯗꯨꯝ ꯆꯠꯈꯩ ꯑꯗꯨꯝ ꯍꯥꯏꯗꯤ ꯀꯧꯕ ꯑꯣꯏ ꯉꯥꯏꯁꯦ ꯁꯥꯟꯅꯗꯤꯦ ꯑꯗꯨꯝ ꯂꯥꯞꯅꯕ ꯑꯗꯨꯝ
ꯑꯗꯨꯅꯤꯅꯦ ꯂꯥꯏꯐꯁꯦ ꯈꯔ ꯍꯥꯏꯗꯤ ꯈꯔ ꯄꯨꯟꯕ ꯈꯣꯠꯇꯅ ꯈꯔ ꯇꯧꯗ꯭ꯔꯒꯗꯤ ꯀꯃꯥꯏꯅ ꯁꯨꯝ ꯍꯥꯟꯅ ꯂꯩ ꯑꯗꯨꯝ ꯃꯔꯤꯗ ꯑꯗꯨꯝ ꯂꯥꯞꯅꯈꯤ ꯇꯥꯅꯤꯡꯉ ꯀꯄꯨꯅꯚꯖꯅ ꯌꯥꯎꯒꯗꯤ ꯍ ꯀꯔꯍꯤꯦ ꯃꯩꯗꯦ ꯅꯛꯁꯤꯟꯉꯩ ꯀꯅꯄꯥꯣ
ꯎꯝ
ꯄꯗꯣ ꯄꯨꯜꯂꯛꯇ꯭ꯔꯒꯗꯤ ꯍꯦꯛꯇ ꯃꯔꯤ ꯍꯦꯛꯇ ꯂꯥꯊꯣꯛꯅꯕꯒ ꯆꯞ ꯃꯥꯟꯅꯩꯩ
ꯎꯝ
ꯄꯨꯟꯅꯕ ꯇꯧꯁꯤꯅꯣ
ꯅꯣꯏ ꯐꯔꯤ ꯍ ꯅꯣꯏ ꯐꯔꯤ ꯑꯌꯥꯝꯕ ꯑꯗꯨꯃꯥꯏꯅ ꯇꯧꯗꯅ ꯑꯩꯗꯤ ꯒ꯭ꯔꯨꯞꯇꯨ ꯁꯦꯝꯖꯤꯜꯂꯛꯑꯒꯦ ꯑꯗꯨꯒ ꯑꯩꯅ ꯍꯥꯞꯄ ꯌꯥꯕ ꯑꯩꯅ ꯑꯩ ꯇꯜꯂꯣꯏꯗꯕ ꯁꯨꯝ ꯐꯟꯃꯤꯟꯅꯕ ꯌꯥꯗꯕ ꯄꯣꯠꯇꯣ ꯑꯃ ꯍꯦꯛꯇ ꯑꯗꯨꯝ ꯊꯤꯔꯛꯑꯒꯦ ꯑꯗꯨꯒ ꯆꯠꯃꯤꯟꯅꯔꯁꯤ ꯑꯌꯥꯝꯕꯁꯨ ꯑꯗꯨꯝ ꯍꯥꯞꯆꯤꯜꯂꯛꯑꯣ
ꯌꯥꯏ ꯌꯥꯏ ꯑꯗꯨꯝ ꯍꯞꯄꯛ